ꯑꯥ
ꯑꯣ
ꯑꯥ
ꯍꯜꯂꯣ ꯇꯥꯕ꯭ꯔꯥ
ꯍꯣꯏ ꯇꯥꯏ
ꯑꯦ ꯅꯣꯡ ꯑꯦ ꯁꯨꯝ ꯀꯣꯏꯔꯤꯗ ꯅꯪ ꯅꯣꯡ ꯆꯨꯕ꯭ꯔꯣ ꯑꯗꯣꯝꯗ
ꯆꯨꯗꯦꯗ
ꯑꯣ
ꯅꯣꯏꯗ ꯆꯨꯕ꯭ꯔꯅꯦ
ꯅꯣ ꯑꯦ ꯁꯣꯝꯗꯁꯨ ꯅꯣ ꯍꯉꯦ ꯉꯁꯤꯗꯤ ꯐꯖꯅ ꯍꯪꯉꯦ ꯅꯣꯡ ꯁꯥꯏꯌꯦ
ꯍꯣꯏ ꯁꯥꯏ ꯅꯨꯡꯁꯥꯕꯨꯗꯤ ꯌꯥꯝ ꯊꯣꯛꯇꯦ ꯑꯗꯣ ꯅꯨꯡꯁꯥ ꯁꯥꯗꯅ ꯁꯥꯏꯅꯦ
ꯁꯥꯕꯗꯣ ꯅꯣꯏꯒꯤ ꯍꯤꯨꯃꯤꯗꯤꯇꯤꯗꯣ
ꯎꯝ
ꯑ
ꯀꯔꯤ ꯀꯔꯤ ꯍꯣꯠꯅꯔꯤꯒꯦ
ꯑꯦ ꯁꯨꯝ ꯂꯩꯁꯥꯕꯤ ꯀꯟꯅ ꯊꯤꯔꯤ
ꯏꯁ ꯍꯦ ꯍꯦ ꯍꯦ
ꯂꯩꯁꯥꯕꯤ ꯐꯪꯗꯕꯒꯤ ꯌꯥꯝ ꯋꯥꯏꯌꯦ ꯋꯥꯈꯟ
ꯊꯨꯅ ꯐꯪꯕ ꯑꯣꯏꯖꯔꯣ
ꯑꯦ ꯑꯩꯗꯤ ꯑꯁꯤ ꯑꯣꯏꯔꯝꯃꯅꯤ ꯍꯥꯏꯅ ꯈꯜꯂꯤꯅꯦ
ꯉꯔꯥꯡ ꯑꯩꯒꯤ ꯃꯥꯡꯁꯨ ꯈꯔ ꯅꯨꯡꯉꯥꯏꯕ ꯑ
ꯑꯩꯗꯤ ꯃꯃꯟ ꯃꯪ ꯃꯪꯒ ꯑꯝꯇ ꯂꯩꯇꯦꯗ ꯇꯨꯝꯕꯁꯨ ꯃꯪ ꯀꯩꯝꯇ ꯂꯩꯇꯦ
ꯄꯥꯡꯇꯨꯝ ꯇꯨꯝꯃꯒꯤꯅꯤ
ꯍ
ꯇꯨꯝꯕꯨ ꯅꯨꯡꯉꯥꯏ ꯍꯥꯏꯅ ꯄꯥꯎꯇꯨꯝ ꯇꯨꯝꯒꯨꯅꯨ
ꯀꯩꯗꯧꯔꯤꯒꯦꯅꯦ
ꯍꯣꯔꯦꯟ ꯍꯣꯔꯦꯟ ꯅꯪ ꯀꯦꯖꯤꯗ ꯑꯥ ꯀꯥꯔꯅꯤ
ꯏꯁ ꯇꯨꯃꯁꯨꯁꯨ ꯀꯦꯖꯤꯖꯤ ꯀꯥꯗꯦ
ꯑꯦꯁ ꯊꯕꯛ ꯁꯨꯗꯗꯤ ꯀꯥꯕ ꯇꯥꯕꯅꯤꯅꯦ ꯆꯥꯔꯒ ꯀꯗꯥꯥꯏ ꯊꯣꯛꯀꯅꯤ
ꯆꯥꯔꯒ ꯇꯨꯝ ꯆꯥꯔꯒ ꯇꯨꯝ ꯑꯣꯏꯔꯁꯨ ꯀꯦ ꯖꯤ ꯂꯩꯇꯦꯗꯏꯗꯤ ꯑꯗꯨꯝ ꯇꯥꯔ ꯇꯥꯔ ꯂꯩꯔꯦ
ꯀꯖꯤ ꯀꯌꯥ ꯂꯩꯒꯦꯅꯦ
ꯐꯣꯔꯇꯤ ꯁꯝꯊꯤꯡ
ꯑꯦ ꯑꯗꯨꯗꯤ ꯇꯨꯝꯃ ꯇꯨꯝꯃ
ꯑ
ꯆꯥꯔꯁꯨ ꯅꯣꯏꯊꯣꯛꯇꯕ ꯃꯤꯅꯤꯗ
ꯑꯁ ꯑꯗꯨ ꯐꯔꯕꯅꯦ ꯅꯣꯏ ꯅꯤꯡꯉꯥꯏ ꯇꯧꯔꯨꯅꯨ ꯏꯕꯦꯝꯃ
ꯍ
ꯑꯩꯈꯣꯏꯁꯨ ꯀꯦꯖꯤ ꯃꯔꯤꯐꯨꯗꯤ ꯌꯧꯔꯝꯃꯦ
ꯎꯝ
ꯔꯤꯐꯨ ꯈꯥꯡ꯭ꯔꯥ
ꯈꯪꯗꯦ
ꯑꯦꯇꯤ
ꯏꯁ ꯌꯥꯃꯤꯅꯥ
ꯑ ꯑꯗꯨ ꯍꯟꯗꯛꯁꯤ ꯈꯔ ꯁꯅꯥ ꯁꯟꯅꯔꯒ ꯈꯔ ꯀꯅꯛꯄ ꯁꯚꯦꯟꯇꯤꯔꯣꯝꯗ ꯀꯨꯝꯈ꯭ꯔꯦ
ꯑꯗꯨ ꯑꯣꯏꯔꯗꯤ ꯅꯪ ꯄꯥꯈꯪ ꯑꯣꯏꯔꯝꯃꯔꯣꯏ ꯅꯨꯄꯤ ꯊꯤꯕ ꯇꯣꯛꯑꯣ
ꯀꯅꯥꯅ ꯍꯥꯏꯕ
ꯀꯦꯖꯤ ꯑꯩꯠꯇꯤ ꯁꯨꯔꯗꯤ ꯑꯁ ꯌꯥꯝꯃꯦꯍꯦ ꯄꯥꯈꯪꯒꯤꯗꯤ
ꯄꯥꯈꯪ ꯆꯥꯝꯃ ꯍꯦꯟꯅꯁꯨ ꯂꯩꯕ ꯂꯩꯌꯦꯅꯦ
ꯑꯣꯏꯔꯁꯨꯣ
ꯑꯁ ꯆꯍꯤꯗꯤ ꯐꯅ ꯀꯨꯏ ꯌꯥꯝꯈ꯭ꯔꯦ ꯑꯗꯨ ꯃꯌꯥꯝ ꯍꯪ ꯈꯣꯟꯖꯦꯜ ꯇꯥꯕꯗ ꯑꯉꯥꯡ ꯑꯣꯏꯔꯤ ꯅꯣꯏꯗꯤ
ꯍꯣꯏꯅꯦ ꯑꯩꯗꯤ ꯑꯉꯥꯡ ꯑꯣꯏꯔꯤꯗ
ꯆꯍꯤ ꯀꯌꯥ ꯁꯨꯔꯒꯦ ꯅꯪ
ꯆꯍꯤ ꯀꯨꯟ ꯁꯨꯗꯔꯤ
ꯑ ꯑꯦ ꯑꯗꯨꯗꯤ ꯄꯪꯆꯥ ꯆꯥꯎ ꯀꯣ ꯄ ꯆ ꯆ ꯑꯗꯨꯗꯤ ꯑꯩꯕꯨꯗꯤ ꯄꯨꯄꯨ ꯀꯧꯕ ꯌꯥꯔꯦꯅꯤ ꯅꯎꯅ
ꯍꯣꯏꯅꯦ ꯈꯣꯟꯖꯦꯜꯗꯣ ꯑꯗꯨꯝ ꯈꯪꯉꯦꯕ
ꯑ ꯑꯗꯨꯗ ꯇꯥꯈ꯭ꯔꯦꯕꯀꯣ
ꯍꯥ ꯈꯪꯗ꯭ꯔꯦꯅꯦ ꯑꯁ ꯑꯩ ꯅꯨꯄꯤ ꯊꯤꯋꯥꯔꯦꯅꯦ
ꯊꯤꯔꯨꯔꯅꯨ ꯑꯣꯏꯔꯔꯣꯏ
ꯑꯁ ꯑꯗꯨ ꯅꯠꯇꯗꯤ ꯏꯁꯣꯔ ꯌꯥꯔꯣꯏꯅꯦ
ꯅꯆꯥꯅꯁꯨ ꯌꯨꯝ ꯄꯣꯛꯄ ꯑꯣꯏꯔꯣꯀꯣ ꯅꯆꯥꯅꯁꯨ ꯌꯨꯝ ꯐꯥꯡꯕ ꯑꯣꯏꯌꯣꯀꯣ ꯍꯥꯏꯅ ꯕꯣ ꯄꯤꯔꯝꯕꯗꯨ ꯑꯩꯈꯣꯏꯅ ꯃꯥꯡꯉꯒ ꯂꯥꯛꯑꯗꯤ ꯅꯪ ꯀꯥꯏ ꯊꯝꯈ꯭ꯔꯦ ꯍꯥꯏꯅꯣ ꯀꯣꯛ ꯌꯩꯔꯗꯤ ꯂꯣꯏꯔꯦ
ꯉꯟꯅ ꯊꯤꯌꯨ ꯌꯥꯗ꯭ꯔꯣ
ꯉꯥꯟ ꯉꯥꯜꯂꯤꯉꯩꯗ ꯈꯔ ꯀꯦꯅꯤꯡꯕ ꯑꯗꯨ ꯀꯦꯔꯨꯕꯒ ꯍꯧꯖꯤꯛ ꯐꯪꯗ꯭ꯔꯦ
ꯐꯖꯕ ꯈꯜꯂꯤꯉꯩꯗ ꯐꯪ ꯐꯪꯉꯝꯗꯕ ꯑꯣꯏꯔꯝꯒꯅꯤ
ꯅ ꯅꯪ ꯅꯪ ꯈꯣꯟꯖꯦꯟ ꯇꯥꯕꯗ ꯅꯪ ꯁꯤ ꯑꯣꯏꯔꯝꯗꯧ ꯃꯥꯜꯂꯦ ꯍꯥꯏꯅ ꯑꯗꯨꯝ ꯂꯧꯋꯦꯅꯦꯍꯦ ꯈꯔ ꯋꯥꯈꯥꯟꯗꯤ ꯅꯨꯡꯉꯥꯏꯌꯦ ꯅꯨꯡꯗꯥꯡꯗ ꯆꯥꯛ ꯇꯔꯥ ꯌꯥꯝ ꯆꯥꯕ ꯇꯥꯔꯦ
ꯑꯣꯏꯔꯣꯏ
ꯑꯁ ꯑꯣꯏꯅꯕ ꯇꯧꯁꯤꯅꯦ
ꯌꯥꯔꯣꯏꯗ
ꯑꯁ ꯇꯣ ꯑꯩꯁꯨ ꯑꯗꯨꯅꯦ ꯅꯍꯥꯟ ꯅꯍꯥ ꯑꯣꯏꯔꯤꯉꯩꯗ ꯁꯨꯃꯥꯏꯅ ꯌꯥꯔꯣꯏ ꯀꯥꯏꯅꯒ ꯀꯣ ꯈꯔ ꯐꯤꯡꯕ ꯁꯥꯔ ꯑꯗꯨꯏ ꯐꯪꯗꯗꯅ ꯂꯩꯌꯦ ꯁꯨꯃꯥꯏ ꯂꯥꯛꯀꯅꯤ ꯌꯥꯝ ꯐꯤꯡꯒꯅꯨ ꯏꯕꯦꯝꯃꯥ
ꯑꯁ ꯑꯩꯈꯣꯏꯗꯤ ꯑꯉꯥꯡ ꯑꯣꯏꯔꯤꯅ ꯅꯪꯗꯤ ꯁꯤꯗꯧꯕ ꯋꯥꯠꯇ꯭ꯔꯦ
ꯑ ꯑꯦꯁ ꯑꯗꯨꯝ ꯄꯟꯅꯕ ꯌꯥꯏꯗ ꯑꯩ ꯉꯥꯏꯒꯦꯅꯦ ꯆꯍꯤꯕꯨꯗꯤ ꯆꯠꯖꯁꯅꯨꯕꯀꯣ ꯍꯛꯆꯥꯡꯗꯣ ꯈꯔ ꯅꯧꯍꯜꯂꯒꯦꯕ ꯅ ꯍꯥꯏꯗꯤ ꯑꯩꯒꯤꯈꯩ ꯀꯨꯝꯅꯅꯕ ꯍꯣꯟꯅꯕ ꯇꯥꯔꯦꯅꯦ
ꯀ꯭ꯂꯥꯁ ꯀꯌꯥ ꯇꯝꯃꯤꯅꯣ
ꯇ꯭ꯋꯦꯜꯐ
ꯑꯥ ꯀꯔꯤ ꯁꯕꯖꯩ ꯄꯥꯏꯒꯦ
ꯁꯥꯏꯟꯁ ꯄꯥꯏ
ꯑꯣ ꯑꯦꯛꯖꯥꯝ ꯐꯖꯅ ꯊꯥꯎꯍꯦ!
ꯍꯣꯏ ꯊꯥꯒꯦ
ꯎꯝ ꯐꯖꯅ- ꯐꯖꯅ ꯄꯥ ꯂꯥꯏꯔꯤꯛ ꯐꯖꯅ ꯄꯥꯎ ꯑꯦꯛꯖꯝ ꯐꯖꯅ ꯊꯥꯎ꯫ ꯑꯗꯨ ꯑꯣꯏꯗꯤ ꯃꯥꯏ ꯄꯥꯛꯀꯅꯤ ꯃꯤ ꯑꯆꯧ- ꯑꯁꯥꯡ ꯑꯣꯏꯔꯤꯀꯥꯟꯗ ꯑꯩꯈꯣꯏꯁꯨ ꯅꯨꯡꯉꯥꯏꯅꯤꯅꯦ ꯅꯠꯇ꯭ꯔꯥ?
ꯍꯣꯏꯅꯦ
ꯅꯪ ꯈꯣꯟꯖꯦꯜ ꯑꯗꯨꯝ ꯇꯥꯕꯗ ꯅꯪ ꯑꯣꯐꯤꯁꯥꯔ ꯑꯣꯏꯔꯗꯤ ꯅꯪ ꯈꯣꯟꯖꯦꯜ ꯇꯥꯕꯗ ꯑꯩ ꯑꯗꯨꯝ ꯑꯥꯏꯗꯦꯟꯇꯤꯐꯥꯏ ꯇꯧꯕ ꯉꯝꯃꯅꯦꯕ ꯅꯪꯕꯨ꯫ ꯈꯥꯡꯗꯣꯛꯄ ꯉꯝꯅꯦꯕ ꯍꯥ ꯃꯇꯝ ꯑꯃꯗ ꯑꯁꯨꯃꯥꯏꯅ ꯂꯥꯛꯑꯝꯃꯦ ꯑꯁꯤꯗ ꯋꯥꯔꯤ ꯁꯥꯔꯝꯃꯦ ꯍꯥꯏꯕꯗꯨ
ꯑꯗꯨ ꯃꯗꯨꯒꯤ ꯈꯣꯟꯖꯗꯣ ꯗꯤꯄꯥꯛꯅ ꯈꯨꯗꯤꯡꯗ ꯊꯤꯕ ꯇꯥꯔꯦꯅꯦ
ꯅꯨꯄꯤ ꯅꯍꯥ ꯂꯩꯁꯥꯕꯤ ꯅꯍꯥ ꯁꯨꯃꯥꯏꯅ ꯉꯥꯡꯅꯈꯤꯕ ꯁꯨꯃꯥꯏꯅ ꯇꯧꯕ ꯂꯩꯕ꯭ꯔꯥ ꯍꯥꯏꯅ ꯂꯥꯛꯑꯒ ꯅꯪ ꯈꯨꯠꯅꯧꯒ ꯂꯣꯏ ꯇꯥꯔꯅꯦꯕ ꯈꯪꯉꯅꯦ
ꯌꯨꯝ ꯃꯇꯝꯗꯗꯤ ꯑꯁꯤꯒꯤ ꯈꯣꯟꯖꯦꯜ ꯑꯃꯨꯛ ꯇꯥꯕ ꯐꯪꯉꯔꯣꯏꯗ ꯆꯦꯟꯖ ꯇꯧꯔꯅꯤ
ꯑꯦ ꯇꯧꯔꯁꯨ ꯌꯥꯝ ꯈꯦꯠꯅꯔꯣꯏꯗ ꯅꯣꯛꯄ ꯈꯣꯟꯖꯦꯜꯗꯨꯗꯤ ꯑꯗꯨꯝ ꯃꯅꯥꯅꯤꯗ ꯍꯣꯏ ꯅꯨꯄꯥ ꯑꯣꯏꯔꯗꯤ ꯍꯣꯏ ꯕꯦꯁ ꯂꯥꯛꯀꯅꯤꯀꯣ꯫
ꯑꯥ ꯑꯥ
ꯑꯥ ꯅꯨꯄꯤ ꯂꯩꯁꯥꯕꯤꯈꯣꯏꯗꯤ ꯕꯦꯁ ꯅꯠꯇꯦꯗꯣ ꯅꯣꯏ ꯑꯦꯁ ꯄꯤꯗ ꯆꯠꯂꯦꯕ꯫
ꯅꯣꯡ ꯆꯨꯗꯤ ꯈꯔ ꯅꯨꯡꯉꯥꯏꯕꯅꯤꯅꯦ ꯕꯣꯜ ꯌꯦꯡ ꯕꯣꯜꯀ ꯌꯦꯡꯗ꯭ꯔꯣ?
ꯕꯣꯜ ꯍꯟꯗꯛꯇꯤ ꯌꯦꯡꯗ꯭ꯔꯦ ꯌꯦꯡꯕ ꯅꯨꯡꯉꯥꯏꯇ꯭ꯔꯦꯗ꯫
ꯀꯩꯗꯧ ꯀꯩꯗꯧꯔꯦ ꯔꯣꯅꯥꯜꯗꯣ ꯇꯨꯈꯕꯒꯤ?
ꯎꯝ ꯔꯣꯅꯦꯜꯗꯗꯤ ꯇꯨꯔꯁꯨ ꯌꯥꯏꯗ꯫
ꯑꯦ ꯑꯗꯨ ꯀꯅꯥ ꯀꯅꯥꯅꯣ ꯁꯞꯄꯣꯔꯠ ꯇꯧꯕ
ꯅꯦꯃꯔ ꯇꯨꯈꯤꯕꯒꯤ ꯌꯦꯡꯕ ꯉ
ꯑꯁ ꯅꯦꯃꯔꯗꯨ ꯂꯣꯡ ꯂꯣꯡꯅ ꯇꯥꯕ ꯅꯨꯄꯥꯗꯨꯕꯨ ꯀꯗꯥꯏꯗꯒꯤ ꯀ꯭ꯔꯤ ꯉꯝꯈꯤꯗ꯭ꯔꯣꯅꯦ ꯃꯥ ꯅꯕꯣ ꯑꯩꯖ ꯀꯥꯏꯗꯒꯤ ꯃꯣꯏ ꯁꯅꯥꯕꯁꯨ ꯍꯩꯇ꯭ꯔꯒ
ꯍꯩꯌꯦꯗꯥ
ꯑꯩꯗꯤꯀꯣ ꯏꯅꯥꯎꯅꯨꯄꯥ ꯃꯦꯁꯤꯗꯣ ꯌꯥꯝ ꯅꯨꯡꯁꯤꯕꯅꯤꯅꯦ
ꯑꯗꯨꯗꯤ ꯑꯣꯏꯔꯔꯣꯏ ꯄ꯭ꯔꯤꯟꯁꯦꯁꯇꯣ
ꯃꯤ ꯐꯔꯁꯨ ꯐꯠꯇ꯭ꯔꯁꯨ ꯋꯥꯜꯀꯞ ꯉꯝꯈꯤꯕ ꯃꯤꯅꯤꯅꯦ꯫
ꯍꯣꯏꯅꯦ ꯍꯣꯏꯅꯦ
ꯅꯦꯃꯔ ꯅꯦꯃꯔꯗꯨꯕꯨ ꯃꯇꯝꯗ ꯐꯪꯈꯤꯕ꯭ꯔꯥꯅꯦ?
ꯏꯁ! ꯐꯪꯗ꯭ꯔꯁꯨ ꯃꯤꯗꯤ ꯐꯪꯗ꯭ꯔꯁꯨ ꯀ꯭ꯋꯥꯂꯤꯇꯤ ꯂꯩꯅ ꯁꯅꯩꯗꯅ꯫
ꯑꯦ ꯑꯗꯨ ꯋꯥꯜꯀꯞ ꯉꯝꯕꯈꯣꯏꯗꯤ ꯀ꯭ꯋꯥꯂꯤꯇꯤ ꯂꯩꯇꯦ
ꯑꯗꯨꯗꯤ ꯀꯔꯞꯁꯟꯅꯤ
ꯀꯅꯥꯅ ꯀꯔꯞꯁꯟꯅꯤ ꯍꯥꯏꯒꯦꯅꯦ?
ꯑꯁ! ꯌꯥꯝ ꯎꯔꯦꯗ ꯃꯦꯁꯤꯒꯤꯗꯤ꯫
ꯅꯪ ꯈꯪꯗꯦꯗ ꯃꯤꯁꯤꯅꯀꯣ ꯆꯠꯂꯗꯤ ꯀꯔꯞꯁꯟꯅꯦ ꯍꯥꯏꯅꯦ ꯅꯦꯃꯥꯅ ꯆꯗꯤ ꯆꯨꯝꯃꯦ ꯍꯥꯏꯅꯤ ꯅꯣꯏ
ꯎꯝ ꯃꯦꯁꯤꯗꯤ ꯀꯔꯤꯔꯥ ꯄꯦꯅꯥꯜꯇꯤ ꯄꯤꯔꯁꯨ ꯑꯝꯇ ꯆꯪꯕ ꯉꯝꯗꯦ
ꯃꯦꯁꯤꯁꯤ ꯄꯦꯅꯥꯜꯇꯤ ꯆꯪꯉꯗꯤ ꯃꯥ ꯃꯣꯏ ꯇꯤꯝ ꯁꯨꯡꯉꯝ ꯉꯝꯃꯣꯏ ꯑꯗꯨ ꯆꯪꯗꯕꯗꯨ ꯉꯝꯕꯅꯤꯅꯦ
ꯌꯥꯔꯦꯗ ꯑꯗꯨꯗꯤ ꯒꯣꯜ ꯒꯣꯜ ꯆꯪꯉꯒ ꯉꯝꯗꯦ ꯍꯥꯏꯗꯤ
ꯑꯗꯣ ꯄꯦꯅꯥꯜꯇꯤ ꯆꯥꯟꯗ꯭ꯔꯒ ꯉꯝꯈꯤꯕꯗꯨꯗꯤ ꯉꯝ ꯉꯝ ꯂꯥꯛꯑ ꯑꯗꯨꯗꯤ
ꯑꯗꯣ ꯃꯥ ꯃꯥ ꯕꯣꯗꯣ ꯀꯥꯎꯕ ꯍꯩꯇꯕꯒꯤꯅꯤ ꯄꯦꯅꯥꯜꯇꯤ ꯆꯪꯗ꯭ꯔꯤꯗꯣ
ꯆꯥꯡꯗꯗꯤ ꯍꯩꯇꯕ꯭ꯔꯥ?
ꯈꯔ ꯋꯥꯏ
ꯌꯥꯔꯦꯗ ꯅꯨꯄꯥꯅ ꯆꯤꯟꯀꯟꯒꯅꯨ
ꯍꯟꯗꯛꯗꯤ ꯐ꯭ꯔꯥꯟꯁꯒ ꯐ꯭ꯔꯥꯟꯁꯒ ꯑ ꯑꯥꯔꯖꯦꯟꯇꯤꯅꯥ ꯉꯝꯈꯤꯒꯅꯤ꯫
ꯄꯦꯟꯁꯨꯨ ꯀꯜꯂꯦꯗ
ꯁꯄꯦꯟꯅ ꯐ꯭ꯔꯥꯟꯁꯕꯨꯨ ꯇꯨ ꯍꯟꯈ꯭ꯔꯗꯤ ꯅꯨꯡꯉꯥꯏꯒꯗꯕ ꯑꯩꯁꯤ ꯐ꯭ꯔꯥꯟꯁꯁꯤ ꯀꯦꯝ ꯁꯞꯄꯣꯔꯠ ꯇꯧꯗꯦꯅꯦ꯫
ꯍꯣꯢꯅꯦ
ꯑꯗꯣ ꯑꯥꯔꯖꯦꯟꯇꯤꯅꯥꯗ ꯆꯠꯃꯤꯟꯅꯁꯦ ꯍꯟꯗꯛꯇꯤꯀꯣ ꯅꯣꯏꯒꯤ ꯇꯨꯈ꯭ꯔꯕꯅꯤꯅ
ꯑꯥꯔꯖꯦꯟꯇꯤꯅꯥꯗꯤ ꯏꯪꯂꯦꯟꯅ ꯑꯗꯨꯝ ꯅꯩꯊꯔꯅꯤ
ꯑꯁ ꯏꯪꯂꯦꯟꯕꯨ ꯑꯥꯔꯖꯦꯟꯇꯤꯅꯥꯅ ꯅꯩꯗꯧꯔꯤꯔꯤꯕ ꯑꯦ ꯌꯦꯡꯅꯤꯡꯕꯗꯨꯣ ꯂꯣꯏꯔꯦ ꯉꯁꯤ ꯑꯍꯤꯡ ꯅꯠꯇ꯭ꯔꯣ
ꯃꯁꯤ ꯑꯍꯤꯡꯗꯤ ꯐ꯭ꯔꯥꯟꯁꯀ ꯁ꯭ꯄꯦꯟ ꯅꯠꯇ꯭ꯔꯣ
ꯑꯗꯨ ꯑꯗꯨ ꯑꯣꯏꯔꯣꯑꯣ ꯗꯦꯠ ꯁꯤꯛꯁꯇꯤꯟꯗꯀꯣ
ꯎꯝ ꯑꯣꯏꯔꯝꯃꯅꯤ ꯎꯝ
ꯎꯝ ꯌꯦ ꯑꯔꯤꯅ ꯀꯅꯥꯅ ꯀꯅꯥꯅ ꯉꯝꯕ꯭ꯔꯥ ꯍꯥꯏꯕꯗꯨ ꯌꯦꯡꯉ ꯌꯦꯡꯅ
ꯑꯍ
ꯉꯃꯁꯨꯅ ꯀꯩꯝꯇ ꯋꯥꯈꯜ ꯅꯨꯡꯉꯥꯏꯇꯕꯗꯤ ꯇꯧꯅꯨꯀꯣ ꯑꯩ
ꯏꯁ ꯃꯦꯁ ꯁꯤ ꯉꯝꯕꯁꯨ ꯑꯣꯏꯔꯣꯏꯗ
ꯀꯔꯤ ꯑꯣꯢꯔꯣꯢ ꯃꯥ ꯃꯥ ꯈꯨꯡꯒꯪꯗꯣ ꯑꯗꯨꯒ ꯑꯃꯕ ꯉꯝꯈꯗꯤ ꯂꯣꯏꯔꯦꯅꯦ ꯏꯕꯦꯝꯃ ꯀꯔꯤꯅꯅꯦ
ꯎꯝ ꯉꯝꯃꯁꯨ ꯐꯖꯅ ꯉꯝꯗꯦ
ꯍ ꯍ ꯑꯩꯁ ꯑꯗꯨ ꯌꯦꯡꯁꯤꯅꯦ ꯅꯪ ꯋꯥꯔꯤꯕꯨ ꯑꯦꯛꯖꯥꯝ ꯊꯥꯗ ꯄꯥꯁ ꯇꯧꯈ꯭ꯔꯦ ꯑꯥꯏ ꯑꯦ ꯑꯦꯁ ꯑꯣꯐꯤꯁꯔ ꯂꯥꯛꯑꯦ ꯑꯦ ꯃꯥ ꯀꯔꯞꯁꯟꯅꯤ ꯃꯥ ꯂꯧꯔꯣꯏ ꯍꯥꯏꯕ ꯂꯩꯇꯦꯅꯦ ꯗ ꯐꯝꯅ ꯇꯧꯕꯅꯦꯕ ꯅꯠꯇ꯭ꯔꯣ ꯍꯥ
ꯀꯔꯞꯁꯟ ꯍꯥꯏ ꯑꯁ ꯀꯔꯞꯁꯟꯗꯤ ꯃꯤꯌꯥꯝ ꯂꯩꯗ ꯀꯔꯞꯁꯟꯗꯤ ꯁꯦꯜ ꯂꯧꯕ ꯀꯔꯞꯁꯟ
ꯍ ꯀꯔꯞꯁꯟꯗꯨꯕꯨ ꯀꯔꯤꯔꯅꯦ ꯑꯦꯝꯄꯥꯌꯔ ꯑꯝꯄꯥꯌꯔꯅ ꯔꯦꯐꯔꯤ ꯄꯤꯕꯗꯨꯕꯨ
ꯃꯤꯁꯤꯒꯤꯗꯤ ꯑꯣꯜ ꯀꯔꯞꯁꯟ ꯂꯩꯔꯤꯗꯅ ꯔꯦꯐ꯭ꯔꯤꯒꯤꯁꯨ ꯂꯩꯔꯦ ꯐꯤꯐꯥ ꯐꯤꯐꯥ
ꯃꯤ ꯐꯁꯨ ꯐꯠꯇ꯭ꯔꯁꯨ ꯑꯗꯨꯝ ꯑꯁꯨꯛꯀꯤ ꯃꯇꯤꯛ ꯅꯨꯡꯁꯤꯕꯗꯨꯅ ꯄꯥꯝꯗꯦ ꯍꯥꯏꯕꯗꯨꯗꯤ ꯏꯕꯦꯝꯃ ꯑꯗꯨ ꯇꯧꯔꯅꯨꯅꯦ ꯃꯤ ꯈꯔ ꯑꯌꯥꯝꯕ ꯆꯠꯄꯗ ꯆꯠꯂꯨꯅꯦ
ꯃꯤ ꯌꯥꯝꯕꯗꯤ ꯆꯠꯀꯅꯨ ꯍꯥꯏꯕ ꯂꯩꯕꯗꯣ ꯅꯪ ꯈꯪꯗ꯭ꯔꯕꯅꯦ
ꯀꯅꯥꯅ ꯍꯥꯏꯒꯅꯦ ꯑꯗꯣ ꯅꯪ ꯃꯤ ꯌꯥꯝꯗꯧ